ꯑꯁ ꯀꯜ ꯃꯨꯔꯕꯣ
ꯑꯩꯗꯤ ꯒꯥꯔꯤ ꯁꯨꯝ ꯁꯦ ꯁꯥꯟꯅꯔꯝꯃꯒ ꯑꯗꯨꯝ ꯎꯏꯊꯈꯤꯗꯨꯅ ꯁꯨꯡ ꯎꯏꯊꯈꯤꯗꯨꯅ ꯅꯪꯅ ꯐꯣꯟ ꯀꯩꯅꯣ ꯇꯧꯔꯛꯏꯁꯦ ꯍꯥꯏꯗꯤ ꯑꯍꯥꯟꯕ ꯇꯧꯔꯛꯄꯗꯣ ꯍꯥꯏꯕ ꯇꯥꯔꯝꯃꯦꯕ ꯑꯩꯁꯨ ꯅꯨꯡꯁꯥ ꯁꯥꯔꯛꯑ ꯃꯥꯂꯦ ꯍꯧꯖꯤꯛꯇꯅꯦ ꯑꯩꯅ ꯊꯣꯛꯂꯛꯏꯁꯦ
ꯅꯨꯡꯁꯥꯒ ꯌꯥꯝ ꯁꯥꯗ꯭ꯔꯤꯗ
ꯑꯣ
ꯎꯝ ꯈꯤꯇꯪꯕꯨꯗꯤ ꯅꯣꯡ ꯍꯥꯏꯗꯣꯛꯈ꯭ꯔꯦ
ꯎꯝ ꯉꯁꯥꯏꯒꯗꯤ ꯈꯤꯇꯪ ꯐꯔ ꯃꯥꯜꯂꯦꯀꯣ
ꯎꯝ
ꯎꯝ ꯀꯩꯗꯧꯋꯤꯕ ꯅꯪ
ꯑꯩꯔꯣ ꯀꯩꯝ ꯇꯧꯗꯦ ꯑꯩ ꯍꯤꯟꯄꯝꯃꯤꯅꯤ
ꯎꯝ ꯇꯨꯝꯗ꯭ꯔꯕꯣ ꯅꯪ
ꯇꯨꯝꯗ꯭꯭ꯔꯦꯗꯥ
ꯑꯣ ꯑꯁ ꯅꯪ ꯉꯥꯡ ꯍꯤꯗꯥꯛ ꯊꯛꯑ ꯇꯨꯝꯃꯨꯔꯗꯤ ꯄꯨꯡ ꯑꯃ ꯍꯦꯟꯅ ꯍꯦꯟ ꯑꯃꯅꯤ ꯍꯦꯟꯅ ꯇꯨꯝꯅꯤꯡꯗꯣꯏ
ꯑꯦ ꯑꯩ ꯍꯤꯗꯥꯛ ꯊꯛꯎꯔꯕꯅꯦ ꯑꯗꯨ ꯍꯨꯖꯤꯛ ꯉꯥꯛꯇꯪꯗꯤ ꯎꯏꯔꯝꯃꯦ ꯑꯗꯨꯗꯩ ꯑꯗꯨꯝ ꯎꯏꯒꯤꯗ꯭ꯔꯦ
ꯑꯣ ꯑꯩꯗꯤ ꯐꯃꯨꯡꯗ ꯆꯪꯉꯨꯕ ꯑꯃ ꯀꯩꯅꯣ ꯀꯩꯅꯣ ꯇꯧꯔꯀꯥꯟꯗ ꯍꯥꯏꯐꯦꯠ ꯌꯦꯡꯉꯨꯕ
ꯎꯝ
ꯑꯗꯨꯗ ꯌꯦꯡꯉꯀꯥꯟ ꯁꯨꯝ ꯏꯁꯥꯗ ꯕꯤꯠ ꯂꯩꯔꯛꯇ꯭ꯔꯕ ꯐꯣꯟꯗ ꯌꯦꯡꯉꯨꯕꯗꯨꯗ
ꯑꯩꯅ ꯅꯪ ꯇꯨꯝꯃꯝꯗꯧ ꯌꯥꯝ ꯃꯥꯟꯕ
ꯑꯥꯏ ꯐꯥꯒꯤ ꯅꯠꯇꯦꯃꯤ ꯆꯥꯛꯆꯥ ꯂꯣꯏꯔꯀꯥꯟꯗ ꯍꯦꯛꯇ ꯀꯩꯅꯣ ꯇꯧꯋꯦ ꯍꯥꯏꯕ ꯑꯩꯗꯤ ꯐꯃꯨꯡ ꯍꯦꯛ ꯆꯪꯉꯨꯨꯕꯗ ꯍꯦꯛꯇ ꯀꯥꯏꯗꯩꯅꯣ ꯈꯪꯗꯦ ꯅꯨꯡꯗꯥꯡꯖꯨꯕꯤꯀꯣ ꯇꯨꯡꯒꯤꯕꯅ ꯑꯗꯨꯝ ꯍꯥꯜꯂꯦ ꯍꯥꯏꯕ ꯐꯣꯟꯒ ꯌꯦꯡ ꯅꯪꯗꯦ ꯍꯥꯏꯕ ꯀꯩꯁꯨ
ꯉꯝꯗꯕꯅꯦ ꯅꯪꯅꯁꯨ ꯊꯕꯛꯇꯣ ꯂꯣꯏ ꯇꯧꯕꯅꯤꯅ
ꯑꯍꯣꯏ ꯍꯣꯏ ꯑꯗꯨꯁꯨ ꯑꯣꯏꯔꯦ ꯑꯁ ꯏꯔꯨ ꯑꯃꯨꯛ ꯂꯨꯖꯊꯣꯛꯇꯣꯏꯅꯦ
ꯎꯝ ꯁꯥꯕꯅꯤꯅ ꯏꯔꯨ ꯍꯣꯏ ꯉꯥꯛꯂꯩ ꯀꯩꯅꯣ ꯇꯧꯔꯀꯥꯟꯗ
ꯎꯝ ꯍꯣꯏ ꯑꯗꯨꯒ ꯇꯛꯅꯕ ꯍꯣꯏ
ꯍꯣꯏ
ꯁ꯭ꯇꯤ ꯑꯃꯨꯛ ꯇꯛꯊꯣꯛꯑꯦ ꯉꯁꯥꯏ ꯐꯤ ꯑꯗꯨꯒ ꯑꯃꯨꯛ ꯉ꯭ꯋꯥꯛ ꯄꯣꯊꯥꯕꯅꯦꯕ ꯅꯣꯡꯇꯨ ꯆꯨꯗ꯭ꯔꯤꯉꯩꯒꯤꯗꯣ
ꯎꯝ
ꯁꯨꯝ ꯊꯕꯛꯇꯣ ꯇꯧꯔꯝꯅꯤꯅ ꯋꯥꯕ
ꯋꯥꯕꯅꯦ
ꯍꯣꯏ
ꯀꯥꯏꯗꯒꯤ ꯅꯪ ꯂꯣꯏ ꯇꯧꯔ ꯅꯣꯏ ꯃꯥꯅ ꯊꯕꯛ ꯑꯔꯨꯝꯕ ꯀꯩꯀꯥ ꯑꯌꯥꯝꯕ ꯇꯧꯕꯩ ꯉꯝꯃꯣꯏꯗꯕꯅꯤꯅ
ꯍꯣꯏ ꯉꯥꯅꯨ ꯉꯥꯅꯨ ꯀꯩꯀꯥꯒꯤ ꯃꯥ ꯂꯣꯏ ꯇꯧꯔꯤꯅꯦ ꯑꯃꯨꯛ
ꯎꯝ ꯅꯣꯏ ꯃꯥꯁꯨꯅꯤ
ꯑꯗꯨꯅꯦ ꯃꯥꯖꯨ ꯃꯝ ꯃꯈ꯭ꯋꯥꯡ ꯑꯗꯨꯗꯩ ꯂꯩꯃꯟ ꯁꯨꯕꯅ ꯃꯥꯅ ꯍꯥꯏꯠꯇ ꯑꯣꯏꯔꯦ ꯁꯨꯔꯤꯅꯦ ꯑꯗ ꯑꯩꯅ ꯌꯥꯝ ꯌꯥꯝ ꯁꯨꯒꯅꯨ ꯍꯥꯏꯕ ꯑꯩꯁꯨ ꯈꯔ ꯈꯔꯠ ꯌꯥꯎꯋꯦꯕꯀꯣ ꯑꯁ ꯑꯗꯨꯒ ꯇꯨꯔꯕ ꯑꯩ
ꯎꯝ
ꯍꯥꯏꯗꯤ ꯌꯥꯝ ꯍꯦꯟꯅ ꯀꯥ ꯍꯦꯟꯅ ꯀ ꯅꯣꯡꯃꯗ ꯑꯗꯨꯝ ꯍꯥꯏꯗꯤ ꯐꯤ ꯅꯨꯡ ꯑꯗꯨꯗꯩ ꯂꯝꯅꯨꯡ ꯍꯦꯟꯅ ꯌꯥꯝ ꯍꯦꯟꯅ ꯇꯩꯔꯨꯔꯕ
ꯎꯝ
ꯑꯁ ꯉꯝꯗꯦ ꯑꯁꯦꯡꯕ ꯋꯥꯕꯖꯥꯠꯅꯤ
ꯑꯗꯨꯏꯅꯦ ꯅꯪ ꯅꯈ꯭ꯋꯥꯡꯗꯣ ꯌꯥꯔꯔꯣꯏ
ꯑꯩ ꯍꯧꯖꯤꯛ ꯆꯍꯤ ꯌꯥꯝꯅ ꯅꯧꯅ ꯁꯨꯃꯥꯏꯅ ꯑꯗꯨꯝ ꯍꯦꯟꯅ ꯁꯨ ꯂꯩꯔꯒ ꯍꯌꯦꯡ ꯀꯣꯟꯅ ꯊꯥꯔꯇꯤꯕꯨꯛꯀꯤ ꯆꯥꯡ ꯌꯧꯔꯛꯑꯗꯤ ꯑꯩ ꯌꯥꯝ ꯊꯤꯅ ꯀ꯭ꯔꯣ ꯀ꯭ꯔꯥꯛ ꯇꯥꯔꯛꯑꯅꯤ ꯁꯤꯅꯦ ꯑꯩꯅ ꯈꯜꯂꯤꯁꯦ ꯐꯥꯒꯤꯁꯨ ꯐꯥꯒꯤꯅꯦ
ꯎꯝ
ꯍꯥꯏꯗꯤ ꯄꯨꯔꯥ ꯃꯁꯜꯁꯦ ꯍꯧꯖꯤꯛ ꯑꯩꯁꯦ ꯄꯨꯔꯥ ꯃꯁꯤꯡꯗ ꯂꯣꯏꯅ ꯆꯠꯂꯝꯅꯦꯕ ꯏꯁꯥꯁꯦ ꯅꯣꯏꯔꯁꯨꯀꯣ
ꯇꯨꯝꯕ ꯍꯧꯒꯠꯂꯥꯕꯅꯤꯅ
ꯍꯣꯏ ꯑꯁ ꯑꯗꯨꯅꯤ ꯑꯁ ꯈꯪꯗꯦꯗ ꯂꯥꯏꯕꯛ ꯇꯥꯔꯦ ꯑꯩ ꯑꯩꯒꯤ ꯂꯦꯕꯇꯣ ꯉꯔꯥꯡꯗꯤ ꯁꯤꯒꯤ ꯀꯩꯅꯣꯒꯤ ꯑꯩꯈꯣꯏꯒꯤ ꯁꯣꯝꯒꯤ ꯈꯥꯒꯤ ꯑꯃ ꯂꯩꯇ꯭ꯔꯣ ꯃꯧ ꯑꯃ
ꯍꯥ
ꯈꯥꯒꯤ ꯃꯧ ꯑꯃ ꯂꯩꯇ꯭ꯔꯣ ꯃꯆꯤꯟ ꯀꯟꯕꯤꯗꯣ
ꯎꯝ ꯈꯪꯉꯦ ꯈꯪꯉꯦ
ꯑꯗꯨꯗꯨꯅ ꯑꯁ ꯑꯩꯈꯣꯏꯒꯤ ꯃꯧꯗꯣ ꯌꯥꯝ ꯀꯦꯔ ꯀꯦꯔꯒ ꯆꯠꯂꯤ ꯈꯣꯠꯂꯤꯅ ꯑꯩ ꯇꯨꯝꯃꯝꯗꯥꯏꯗ ꯉꯥꯏꯍꯥꯛ ꯍꯩꯅꯧ ꯈꯨꯃꯥꯅ ꯍꯦꯛꯄ ꯆꯠꯂꯨꯏꯕꯀꯣ ꯑꯩꯈꯣꯏꯔꯣꯝꯗ ꯑꯗꯨꯗ ꯍꯥꯏꯔꯛꯄ
ꯎꯝ
ꯀꯦꯅꯤꯡ ꯀꯦꯁꯅꯨ ꯀꯩꯅꯣ ꯇꯣꯂꯣꯞ ꯆꯥꯕꯩ ꯅꯨꯄꯤꯅꯤ ꯀꯩꯅꯣ ꯀꯦꯗ꯭ꯔꯗꯤ ꯃꯣꯏꯅ ꯀꯦꯗ꯭ꯔꯗꯤ ꯍꯥꯏꯕ ꯑꯩꯅ ꯃꯣꯏ ꯑꯩ ꯑꯗꯨꯃꯥꯏꯅ ꯍꯦꯛ ꯂꯤꯛꯁꯤꯉꯝ꯭ꯔꯦ ꯍꯥꯏꯕ ꯑꯩꯁꯨ ꯁꯥꯎꯅꯤꯡꯒꯨꯝ ꯂꯥꯛꯀꯨꯝ
ꯃꯣꯏꯔꯣ ꯍꯥꯏꯁꯦ ꯅꯪ ꯍꯥꯏꯗꯣꯏꯁꯦ
ꯍꯣ ꯑꯩꯉꯣꯟꯗ ꯁꯨꯝ ꯍꯥꯏꯗꯤ ꯀꯔꯦꯝꯅꯒꯨꯝ ꯂꯥꯛꯄꯒꯨꯝ ꯍꯥꯏꯐꯦꯠ ꯍꯥꯏꯔꯛꯄ ꯀꯦꯔꯦ ꯀꯦꯔꯦ ꯈꯣꯠꯂꯦ ꯅꯣꯏ ꯅꯃꯧꯗꯤ ꯀꯦꯔꯦ ꯈꯣꯠꯂꯦ ꯌꯥꯝꯅ ꯃꯁꯛꯀ ꯐꯖꯔꯦ ꯈꯣꯠꯂꯦ ꯀꯦꯔ ꯀꯦꯔ ꯑꯗꯨꯝ ꯆꯠꯂꯤꯅꯤ ꯍꯥꯏꯕ ꯀꯧꯅꯗ꯭ꯔꯕꯗꯨꯕꯨ ꯑꯗꯨꯝ ꯆꯠ ꯆꯒꯠ ꯑꯗꯨꯝ ꯍꯥꯏꯔꯛꯄ
ꯎꯝ
ꯑꯩ ꯀꯦꯅꯤꯡ ꯀꯦꯁꯅꯨ ꯀꯩꯅꯣ ꯇꯣꯂꯣꯞ ꯆꯥꯕꯒꯤ ꯀꯦꯗ꯭ꯔꯗꯤ ꯍꯥꯏꯕ ꯑꯩꯁꯨ ꯈꯪꯕ꯭ꯔꯥ
ꯎꯝ
ꯑꯗꯨ ꯃꯣꯏꯅ ꯃꯌꯥꯝ ꯀꯦꯅ ꯁꯅꯥ ꯀꯩ ꯑꯃ ꯍꯧꯖꯤꯛꯀꯤ ꯃꯇꯝꯗ ꯌꯥꯝ ꯊꯨꯅ ꯂꯦꯞꯁꯤꯟꯕ ꯉꯝꯕꯁꯨ ꯅꯠꯇꯕꯗꯨ ꯍꯥꯏꯕ ꯑꯩ ꯁꯥꯎꯅꯤꯡꯗꯅ
ꯍꯣꯏ ꯐꯔꯦ ꯑꯗꯨꯅ
ꯑꯁ ꯌꯥꯝ ꯇꯝꯃꯛꯄ ꯖꯥꯠꯅꯤꯗ ꯄꯥꯎ ꯅꯣꯛꯅꯤꯡ ꯅꯣꯛꯅꯤꯡꯕ ꯃꯣꯏ ꯑꯩꯅ ꯂꯧꯕꯤꯗꯨꯕ ꯑꯩꯈꯣꯏꯅ ꯂꯧꯕꯗ꯭ꯔ ꯂꯣꯏꯔꯦ
ꯃꯣꯏꯗꯨꯅꯦ ꯉꯥꯡꯉꯛꯏꯅꯦ
ꯑꯗꯨꯅꯦ ꯍꯥꯏꯁꯦ ꯉꯥꯡꯉꯤ ꯊꯑꯣꯏꯅ
ꯃꯤꯋꯥ ꯉꯥꯡꯅꯩꯕ
ꯃꯤꯋꯥꯗꯤꯕ ꯅꯣꯛꯅꯒꯨꯝ ꯆꯠꯅꯒꯨꯝ ꯌꯦꯡꯅꯤꯡꯗꯕꯅ ꯊꯪꯅꯕ ꯇꯟꯖꯥꯇꯅꯤ ꯏꯕꯦꯝꯃꯥ ꯃꯣꯏꯁꯤꯁꯨ ꯈꯪꯉꯕ꯭ꯔꯥ
ꯑꯦ ꯑꯗꯨꯁꯨꯅꯦ ꯍꯥꯏꯗꯤ ꯍꯣꯏ ꯑꯩꯈꯣꯏꯅ ꯌꯥꯝ ꯍꯩꯔꯦ ꯍꯥꯏꯕꯩ ꯅꯠꯇꯕ ꯂꯥꯏꯔꯤꯛ ꯂꯥꯏꯁꯨ ꯍꯩꯇꯕꯒꯤ ꯃꯤꯔꯣꯜ ꯑꯃ ꯇꯧꯕꯗꯣ ꯈꯪꯉꯤꯗꯅ
ꯎꯝ ꯄꯨꯔꯥ ꯀꯩꯅꯣ ꯃꯈꯥꯗꯅꯦ ꯂꯩꯔꯤꯁꯦ ꯃꯣꯏꯗꯤ ꯀꯣꯛꯁꯦ ꯑꯗꯩ ꯃꯤꯒꯤ ꯌꯦꯅꯈꯥ ꯃꯌꯥꯗ ꯃꯣꯏꯒꯤ ꯂꯝꯕꯤ ꯆꯪꯐꯝꯗꯣ ꯑꯗꯨꯗ ꯄꯣꯠ ꯈꯔ ꯍꯩꯗꯣꯛꯒꯨꯝ ꯇꯧ ꯑꯁ ꯈꯪꯗꯦ ꯌꯥꯝ ꯌꯥꯝ ꯊꯤꯅ ꯀꯩꯅꯣ ꯇꯧꯗꯦ ꯈꯪꯕꯔ꯭ ꯈꯣꯠꯇꯦ ꯈꯪꯉꯕ꯭ꯔꯥ ꯍꯥꯏꯗꯤ ꯀꯩꯅꯣ ꯇꯧꯔꯀꯥꯟꯗ ꯐꯠꯇꯕ ꯀꯩꯅꯣ ꯈꯣꯝ ꯂꯥꯛꯏꯕ ꯈꯣꯠꯂꯥꯛꯏꯗꯨꯗ ꯊꯥꯛꯇꯕꯤ ꯈꯣꯠꯇꯕꯤ ꯁ꯭ꯋꯥꯏꯗ ꯑꯗꯨꯝ ꯁꯨꯀꯣꯛ ꯀ ꯉꯥꯎꯏ ꯏꯕꯦꯝꯃ ꯑꯗꯒꯤ ꯁꯤꯁꯨ ꯀꯩꯅꯣꯝ ꯇꯧꯔꯛꯑꯅꯤ ꯑꯃ ꯑꯩꯁꯨ ꯊꯧꯔꯝ ꯂꯩꯕꯗꯣ ꯑꯇꯣꯝꯕꯗꯣ ꯑꯗꯨꯅ ꯑꯃꯨꯛ ꯃꯤ ꯇꯨꯝꯃꯝꯗꯥꯏꯗ ꯂꯪꯅꯨꯡ ꯇꯥꯕ ꯂꯣꯏꯔꯦ ꯋꯥꯔꯦ ꯇꯨꯝꯃꯁꯤꯌꯦꯅ ꯍꯥꯏꯔ ꯐꯅ ꯇꯔꯝꯈꯤꯒꯂꯅꯤ
ꯑꯣ ꯑꯗꯨ ꯅꯠꯇ꯭ꯔꯣ ꯌꯥꯝ ꯊꯥꯒꯠꯂꯤꯗꯣ ꯀꯩꯀꯩꯅꯣ ꯀꯌꯥꯝ ꯇꯧꯔꯒ
ꯑꯁ ꯏꯕꯦꯝ ꯃꯔꯛ ꯑꯃꯃ ꯃꯃꯥꯗꯣ ꯏꯕꯦꯝꯦꯝ ꯑꯗꯣ ꯐꯖꯕꯤꯗꯣ ꯃꯆꯥꯁꯤꯡꯗꯨꯣ ꯁꯤꯗꯗꯣꯏꯅ ꯀꯞꯄꯗꯧꯔ ꯀꯞꯄ ꯀꯞꯄ ꯀꯣꯞꯄ ꯑ ꯌꯥꯝ ꯇꯧꯔꯝꯃꯅꯤ ꯃꯔꯛ ꯑꯃ
ꯎ
ꯃꯤꯉꯣꯟꯗ ꯄꯥꯎ ꯅꯠꯇꯦ ꯄꯥꯎ ꯇꯃ ꯀꯥꯟꯗꯀꯣ ꯐꯨꯕ ꯅꯠꯇꯕ ꯃꯆꯥꯁꯤꯡꯗꯨ ꯅꯥꯔꯤꯌꯦ ꯑꯃ꯭ꯔ ꯀꯩꯅꯣ ꯇꯧꯔ ꯑꯗꯨꯗꯤ ꯍꯣꯏ ꯍꯣꯏ ꯍꯣꯏ ꯑꯗꯨꯗꯨꯒ ꯀꯞꯄꯤꯕ ꯃꯤꯉꯣꯟꯗ ꯇꯞ ꯇꯅ ꯃꯤꯅ ꯃꯤꯅꯗꯤ ꯇꯥꯅꯤꯡꯗ꯭ꯔꯕ ꯃꯥꯏ ꯋꯥꯔꯤꯗꯣ
ꯑꯗꯨꯏꯁꯨ ꯂꯩꯇꯜꯂꯗꯤ ꯇꯣꯛꯑꯣꯗꯅ
ꯑꯗꯨꯅꯁꯦ ꯈꯪꯕꯤꯗꯅ ꯑꯋꯥꯕ ꯑꯃꯅ ꯇꯥꯕꯗꯁꯨ ꯃꯥꯡꯉꯦ ꯅꯪ ꯍꯧꯖꯤꯛ ꯍꯥꯟꯅ ꯅꯣꯏ ꯍꯥꯟꯅ ꯇꯥꯔꯛꯍꯧꯗꯕ ꯐꯩꯅꯤ ꯈꯪꯕ꯭ꯔꯥ ꯁ꯭ꯋꯥꯏꯗ ꯈꯪꯉꯕ꯭ꯔꯥ ꯑꯩꯈꯣꯏꯗꯤ ꯂꯤꯂꯥ ꯃꯈꯜ ꯃꯈꯜꯅ ꯊꯦꯡꯅꯩꯁꯦ ꯁꯣꯝꯒꯤ ꯂꯤꯂꯥꯕꯨ ꯊꯦꯡꯅꯒꯗ꯭ꯔꯥ ꯈꯥꯗꯤꯜꯂꯥꯕꯨ ꯊꯦꯡꯅꯒꯗ꯭ꯔꯥ ꯍꯥꯏꯗꯣꯕ꯭ꯔꯥ ꯅꯥꯎꯖꯥꯠꯅꯦ ꯍꯣꯏ ꯌꯦꯠꯀ ꯑꯣꯏꯒꯗꯕ ꯄꯨꯔꯥ ꯍꯥꯏꯗꯤ ꯎꯝ ꯀꯩꯅꯣ ꯇꯧꯋꯦ ꯍꯥꯏꯕ ꯃꯤꯔꯣꯟ ꯑꯃ ꯏ ꯊꯨꯡ ꯊꯨꯡꯗꯦ ꯍꯥꯏꯕ ꯂꯣꯏꯅ ꯂꯩꯁꯤꯡꯁꯦ ꯈꯪꯉꯕ꯭ꯔꯥ
ꯎꯝ
ꯀꯣꯛ ꯑꯃꯃꯝꯗ ꯀꯩꯅꯣ ꯇꯧꯕꯒꯤ ꯂꯩꯔꯛ ꯋꯥꯠꯄꯒꯤꯀꯣ
ꯎꯝ
ꯄꯨꯔꯥ ꯃ ꯑꯣꯏꯅ ꯍꯥꯏꯕ ꯆꯨꯝꯃꯤ ꯍꯥꯏꯕꯒꯤ ꯄꯣꯠꯇꯣ ꯂꯩꯕꯅꯦꯕ ꯂꯣꯏꯅ ꯈꯪꯕ꯭ꯔꯦ ꯑꯗꯨꯗꯨꯅ ꯂꯩꯃꯤꯟꯅꯕ ꯌꯥꯝ ꯋꯥꯔꯛꯑꯦꯕ ꯃꯣꯏꯁꯨ ꯈꯪꯁꯦ ꯍꯟꯗꯛ ꯑꯃ ꯗꯨꯀꯥꯟ ꯐꯝꯕꯗꯣ ꯃꯣꯏꯒꯤ ꯃꯆꯥꯅꯨꯄꯥ ꯃꯤ ꯃꯤ ꯐꯨꯏꯌꯦ ꯑꯗꯨ ꯅꯪ ꯈꯪꯗ꯭ꯔꯣ
ꯈꯪꯉꯤꯕꯦꯝ ꯑꯗꯨꯗꯣ ꯃꯥ ꯍꯟꯇꯛ ꯍꯧꯖꯤꯛꯄꯨꯗꯤ ꯊꯣꯛꯂꯛꯑꯦꯗꯅ ꯑꯗꯨꯗꯣ ꯃꯃꯥꯡꯗꯣ ꯍꯣꯏ ꯅꯍꯥꯟ ꯑꯩꯒꯤ ꯀꯦꯕ ꯆꯠꯂꯨꯕ ꯀꯥꯟꯗ ꯌꯦꯡ ꯃꯤꯗꯨꯅ ꯀꯩꯝ ꯑꯩ ꯀꯩꯝ ꯇꯧꯗꯦ ꯈꯣꯠꯇꯦꯅ ꯍꯥꯏꯩꯔꯛꯇ꯭ꯔꯥ ꯑꯗꯨ ꯇꯧꯔꯛꯇ꯭ꯔꯤꯗꯣ ꯃꯥꯅ ꯄꯩ ꯊꯥꯗꯣ ꯂꯣꯏ ꯄꯨꯊꯣꯛꯇꯨꯕꯅꯦꯕ ꯑꯗꯨꯏ ꯍꯧꯖꯤꯛꯀꯤ ꯏꯃꯨꯡꯗꯨꯁꯨ ꯀꯩꯁꯨ ꯌꯥꯝ ꯄꯩꯁꯥ ꯄꯥꯏꯕ ꯏꯃꯨꯡ ꯅꯠꯇꯦꯅ ꯍꯥꯏꯕꯅꯦꯕ
ꯁꯤꯒꯤ ꯏꯕꯦꯝꯍꯜꯗꯣ
ꯎꯝ
ꯃꯃꯥꯡꯒꯤ ꯑꯗꯨꯗꯨꯗꯤ ꯃꯄꯥꯝꯗꯅꯦ ꯑꯗꯨꯗꯨꯗꯤ ꯃꯅꯥꯎꯕꯏ ꯃꯆꯥꯅꯤ
ꯎꯝ ꯃꯥꯅꯦꯕꯗꯨ ꯄꯩꯁꯥ ꯄꯥꯏꯗꯕꯗꯨꯣ ꯃꯥꯅ ꯀꯩꯅꯣ ꯇꯧ ꯃꯥꯜꯂꯤ ꯃꯥꯒꯤ ꯂꯝ ꯑꯃ ꯑꯁꯣꯝ ꯀꯟ ꯇꯦꯕꯤꯔꯣꯝꯗ ꯂꯩꯇ꯭ꯔꯣ ꯑꯗꯨꯗꯣ ꯌꯣꯟꯊꯣꯛꯅꯤꯅ ꯍꯥꯏ
ꯂꯨꯄꯥ ꯌꯥꯝꯃꯕ ꯃꯥꯥꯜꯂꯦ ꯑꯅꯤꯃꯨꯛ ꯑꯗꯨꯃꯥꯏꯅ ꯍꯥꯏꯌꯦ ꯑꯗꯨ ꯃꯀꯣꯛꯇꯣ ꯌꯥꯝ ꯊꯤꯅ ꯀꯟꯅ ꯁꯣꯛꯑꯦ ꯍꯥꯏꯌꯦꯕ
ꯑꯣ ꯑꯗꯨꯗꯨꯒ ꯑ ꯄꯩꯁꯥꯗꯨ ꯑꯣꯏꯅꯁꯨ ꯍꯦꯟꯖꯤꯟꯅ ꯂꯧꯗꯅꯕ ꯍꯥꯏꯅ ꯃꯥ ꯃꯁꯥꯁꯨ ꯆꯠꯂ ꯆꯠꯂꯒ ꯂꯥꯏꯌꯦꯡꯉꯦ ꯍꯥꯏꯕꯅꯦ
ꯍꯟꯗꯛ ꯀꯩꯅꯣ ꯇꯧꯋ ꯗꯨꯀꯥꯟ ꯗꯨꯀꯥꯟ ꯐꯝꯃꯤ ꯑꯗꯨꯝ ꯑꯩꯈꯣꯏꯅ ꯑꯗꯨꯝ ꯋꯀꯤꯡ ꯆꯠ ꯆꯠꯄ ꯈꯣꯠꯄ ꯇꯧꯕꯗ ꯃꯆꯥꯅꯨꯄꯤꯒ ꯐꯝꯃꯤꯟꯅꯔꯝꯃꯤꯗꯣ ꯑꯗꯨꯒꯤꯅꯦꯕ ꯑꯩꯁꯨ ꯍꯧꯖꯤꯛꯇ ꯒ꯭ꯌꯥꯟ ꯇꯥꯔꯛꯄ ꯋꯥꯅꯤꯗ ꯑꯗꯨꯒꯤ ꯄꯩꯁꯥꯗꯨꯒꯤ ꯋꯥꯔꯤꯗꯣ ꯂꯥꯛꯄꯗ
ꯃꯥꯅꯤ ꯑꯗꯨꯏꯅꯦ ꯃꯃꯥꯒ ꯃꯆꯥꯒ ꯈꯟꯇꯪ ꯐꯝꯃꯤꯗꯣ ꯍꯥꯏꯗꯤ ꯍꯧꯖꯤꯛꯄꯨꯗꯤ ꯊꯣꯛꯂꯛꯑꯕꯅꯤꯅ ꯏꯔꯤ ꯁꯣ ꯊꯧꯔꯕꯅꯦꯕ
ꯎꯝ ꯎꯝ ꯎꯝ ꯊꯧꯔꯦ ꯊꯧꯔꯦ ꯍꯧꯖꯤꯛꯕꯨꯗꯤꯛ ꯃꯣꯏꯗꯤ ꯃꯉꯥꯟ ꯇꯥꯟꯕ ꯉꯥꯛꯇꯅꯤ ꯃꯤ ꯑꯃ ꯈꯪꯉꯕ꯭ꯔ
ꯑꯗꯨꯁꯨ ꯃꯥꯒꯤ ꯗꯨꯀꯥꯟꯗ
ꯎꯝ
ꯀꯩꯅꯣ ꯇꯧꯕ ꯂꯨꯄꯥ ꯇꯔꯥ ꯆꯠꯄꯤꯗꯣ ꯍꯧꯖꯤꯛ ꯂꯥꯛ ꯑꯅꯤ ꯇꯤꯡꯉꯦꯗꯅ
ꯎꯝ ꯀꯩꯗꯧꯕꯗꯅꯣ
ꯑꯣꯅꯦ ꯋꯥꯔꯤꯁꯦ ꯅꯨꯄꯥ ꯍꯧꯖꯤꯛꯀꯤ ꯅꯨꯄꯥ ꯁꯣꯛꯏꯁꯦ
ꯑ
ꯃꯥꯁꯤꯅ ꯌꯨꯗꯣ ꯊꯛꯑꯒ ꯃꯥꯒꯤ ꯍꯧꯖꯤꯛꯀꯤ ꯅꯨꯄꯥꯁꯤ ꯃꯥꯒꯤ ꯗꯨꯀꯥꯟꯁꯤꯗ ꯄꯣꯠꯂꯩ ꯆꯪꯉꯛꯄ ꯖꯥꯠꯅꯦ
ꯑꯥ
ꯇꯔꯥ ꯆꯠꯄꯤꯗꯣ ꯊꯠꯂꯤ ꯇꯠꯇꯦ ꯍꯥꯏꯕ
ꯎꯝ
ꯑꯃꯗꯨꯅ ꯆꯠꯇꯦ ꯌꯨꯗꯣ ꯉꯥꯎꯔꯕꯝꯅꯤꯅ ꯍꯥꯏ ꯑꯃꯗꯨꯅ ꯆꯠꯂꯤ ꯆꯠꯂꯣꯏ ꯍꯥꯏꯕꯗꯨ ꯑꯗ ꯄꯤꯗꯤ ꯄꯤꯔꯝꯃꯕꯖꯥꯠꯅꯦ ꯄꯩꯁꯥꯗꯣ
ꯎꯝ
ꯑꯗꯨꯗꯨꯒ ꯄꯩꯁꯥꯗꯣ ꯇꯠꯂꯒ ꯇꯠꯇꯦ ꯇꯠꯇꯦ ꯆꯠꯅꯤ ꯈꯣꯠꯅꯤ ꯍꯥꯏꯔꯛꯄꯗꯨꯒꯤ ꯗꯨꯀꯥꯟ ꯃꯄꯨ ꯍꯧꯖꯤꯛꯀꯤ ꯅꯣꯏꯅ ꯀꯟꯗꯩꯁꯤꯅꯅꯦ
ꯎꯝ
ꯂꯨꯝꯃꯒꯅꯦ ꯈꯪꯉꯕ ꯎꯠꯇꯨꯞ ꯕꯔ ꯅꯨꯡꯖꯥꯎꯒꯨꯝꯕꯔ ꯄꯥꯏꯔꯒ ꯊꯣꯝꯃꯕ ꯖꯥꯠꯅꯦ ꯑꯗꯨꯒꯤ
ꯏꯃꯥ ꯇꯜꯂꯦ ꯌꯥꯝꯅ ꯑꯗꯨꯗꯤ
ꯑꯗꯨꯁꯨ ꯂꯣꯏꯅ ꯂꯣꯏꯔꯦꯍꯪ ꯑꯗꯨꯁꯨ ꯂꯨꯄꯥ ꯇꯔꯥꯗꯨꯗ ꯌꯦꯡꯉꯣ ꯂꯨꯄꯥ ꯂꯥꯛ ꯀꯌꯥꯅꯣ ꯇꯤꯡꯂꯤꯁꯦ ꯃꯥꯅ
ꯄꯨꯌꯥ ꯃꯀꯣꯛꯇꯣ ꯃꯨꯃꯥꯒꯤ ꯍꯥꯏꯗꯤ ꯃꯁꯥꯗꯣ ꯅꯤꯁꯥ ꯋꯥꯡꯕꯒꯤꯅꯦꯕ ꯀꯣꯛ ꯆꯥꯈꯠꯂꯛꯄꯩꯅꯦꯕ
ꯍꯣꯏ ꯑꯗꯨ ꯃꯥꯁꯨ ꯍꯥꯟꯅꯗꯒꯤ ꯃꯀꯣꯛꯇꯣ ꯆꯥꯛꯄꯅꯤꯅ ꯃꯇꯨꯗꯨꯁꯨ ꯐꯨ ꯐꯨꯗꯅ ꯇꯧꯏ
ꯑꯣ ꯃꯃ ꯇꯨꯗꯣ ꯂꯨꯝꯕꯐꯨ ꯂꯨꯝꯐꯨ ꯐꯨꯏ ꯍꯥꯏꯌꯦ ꯃꯗꯨꯅ ꯆꯈꯩꯗꯨ ꯃꯔꯝ ꯆꯠ ꯑꯗꯨꯨꯅ ꯑꯣꯏꯔꯝꯅꯤꯌꯦ ꯃꯥꯏ ꯃꯑꯣꯡ ꯃꯔꯝ ꯍꯥꯏꯗꯤ ꯂꯩꯃꯤꯟꯅꯕ ꯍꯩꯅꯔꯛꯇꯕꯒꯤ
ꯎꯝ
ꯑꯗꯨꯅ ꯑꯣꯏꯗꯣꯏꯅꯤꯀꯣ ꯍꯥꯏꯗꯤ ꯑꯩꯈꯣꯏꯅꯗꯤ ꯂꯦꯝꯅꯕ ꯅꯠꯇꯕꯅꯤꯅ ꯑꯣ ꯑꯃꯠꯇꯁꯨ ꯍꯥꯏꯗꯤ ꯃꯥꯏ ꯅꯨ ꯐꯤꯠꯁꯨ ꯐꯩ ꯐꯠꯇꯦ ꯍꯥꯏꯕꯩ ꯅꯠꯇꯕꯀꯣ ꯃꯣꯏꯁꯦ ꯌꯥꯝꯅ ꯃꯥꯏ ꯅꯨꯄꯤꯁꯤꯁꯨ ꯑꯗꯨꯝ ꯍꯣꯏ ꯉꯛꯄ ꯀꯛꯄꯗꯤ ꯃꯥꯜꯂꯦ ꯑꯉꯥꯡ ꯑꯣꯏꯕꯩꯀꯣ ꯑꯗꯨꯒ ꯃꯥꯏ ꯃꯑꯣꯡ ꯃꯇꯧꯗꯨꯅ ꯉꯜꯂꯛꯄ ꯃꯤꯁꯨ
ꯍꯣꯏ ꯑꯗꯨꯗꯒꯤ ꯍꯥꯏꯗꯤ ꯀꯩ ꯍꯥꯏꯅꯤ ꯀꯩꯅꯣꯝ ꯇꯧꯕ꯭ꯔꯣ ꯑꯗꯨꯝ ꯐꯨꯏ ꯍꯪꯉꯕ ꯀꯥ ꯈꯛꯇ ꯆꯤꯡꯊꯣꯛꯑꯀꯥꯟꯗꯒ
ꯑꯣ ꯁꯨꯛ ꯈꯪ ꯈꯪꯗ꯭ꯔꯒꯨꯝꯕ꯭ꯔ ꯊꯨꯗꯦꯛꯄꯅꯤ‌ ꯏꯕꯦꯝꯃ ꯃꯣꯏꯒꯤ ꯀꯩꯅꯣ ꯇꯧꯔꯀꯥꯟꯗ ꯀ ꯈꯪꯍꯟꯖꯕꯒ ꯍꯦꯛꯇ ꯈꯟꯅ ꯅꯩꯅꯩ ꯀꯥꯏꯅ ꯇꯧꯕꯗꯣ
ꯎꯝ
ꯋꯥꯈꯟꯁꯦꯀꯣ ꯑꯗꯨꯗꯒꯤꯗꯤ ꯐꯤꯕꯝ ꯌꯥꯝ ꯇꯥꯗꯕꯅꯤꯁꯦ ꯃꯣꯏ ꯂꯩꯕꯗꯧ ꯈꯕ꯭ꯔꯥ ꯍꯥꯏꯗꯤ ꯄꯨꯔꯥ ꯌ ꯑꯩꯈꯣꯏꯗꯗꯤ ꯃꯄꯥꯟꯗꯣꯡꯗꯗꯤ ꯌꯥꯝ ꯂꯦꯝꯕ ꯃꯥꯟꯗ꯭ꯔꯥ ꯃꯣꯏꯁꯦ ꯎ ꯄꯨꯔꯥ ꯁꯥꯊꯤꯕ ꯀꯩꯅꯣꯒꯤ ꯇꯥꯏꯞꯇ ꯁꯥ ꯉꯥꯒꯤ ꯇꯥꯏꯞꯇ ꯇꯧꯕꯅꯦ ꯍꯥꯏꯕ ꯃꯤ ꯈꯨꯨꯕ ꯈꯣꯠꯄ ꯆꯞ ꯃꯥꯟꯅꯩꯁꯦ ꯃꯣꯏ ꯂꯣꯏꯅ ꯇꯧꯕꯅꯦ ꯂꯩꯔꯤꯁꯤꯡꯗꯣ
ꯑꯗꯨꯕꯨꯅꯦ ꯀꯩꯅꯣꯁꯨ ꯇꯧꯕꯅꯦꯕ ꯎꯝ ꯃꯣꯏꯁꯦ ꯍꯥꯏꯗꯤ ꯅꯨꯄꯤꯗꯣ ꯑꯗꯨꯝ ꯄꯨꯔꯑꯅꯤꯅ ꯀꯥꯏ ꯂꯩꯅꯤꯡꯗꯣꯏꯅꯣ ꯃꯤꯁꯨ ꯃꯆꯥꯗꯨꯣ ꯄꯨꯔ ꯆꯦꯟꯈꯤ ꯇꯥꯕꯅꯤ
ꯃꯥꯅꯦ
ꯎꯝ
ꯂꯥꯏꯅꯤꯡꯗꯣ ꯇꯥꯕꯅꯦ
ꯈ꯭ꯋꯥꯏꯗꯒꯤ ꯑꯗꯨ ꯌꯥꯝ ꯀꯩꯅꯣ ꯇꯧꯔꯕ
ꯑ ꯌꯥꯝ ꯊꯤꯅ ꯑꯣꯠꯄꯅꯦ꯭ꯔꯦ ꯃꯃꯥꯡꯉꯩ ꯑꯗꯨꯗ ꯅꯠꯇꯦ ꯃ ꯃ ꯃꯥꯅꯀꯣ ꯍꯥꯏꯗꯤ ꯃꯁꯤꯒꯤ ꯋꯥꯔꯤꯁꯤꯕꯨꯗꯤ ꯍꯥꯏꯗꯤ ꯀꯩꯅꯣ ꯇꯧꯋꯦ ꯅꯨꯡꯉꯥꯏꯇ꯭ꯔ ꯅꯨꯡꯉꯥꯏꯔꯗ꯭ꯔ ꯅꯪ ꯇꯥꯕꯗꯀꯣ ꯍꯥꯏꯗꯤ ꯃꯁꯥꯁꯦ ꯀꯩꯅꯣ ꯇꯧꯋꯦꯗꯅ ꯃꯕꯨ ꯐꯪꯉꯤꯗꯅꯀꯣ ꯃꯆꯥꯁꯦ ꯍꯕ꯭ꯔꯥ
ꯎꯝ
ꯑꯗꯨ ꯑꯗꯨꯝ ꯊꯨꯒꯥꯏꯍꯜꯂꯤꯕꯕꯅꯣ
ꯑꯦ ꯑꯦ ꯀꯩꯅꯣ ꯀꯨꯟꯊ꯭ꯔꯥ ꯅꯤꯐꯨꯔ ꯑꯗꯨꯝ ꯊꯨꯒꯥꯏ ꯍꯥꯏꯦꯝꯃ
ꯍꯣꯏ ꯍꯣꯏ ꯍꯣꯏ ꯍꯣꯏ ꯑꯗꯨꯅꯅꯦ ꯃꯁꯥꯗꯨ ꯁꯤꯔꯨꯗ꯭ꯔꯥ ꯌꯦꯡꯉꯣꯕ ꯅꯨꯄꯤꯗꯨꯣꯉꯅꯦ
ꯑꯗꯨ ꯀꯔꯤꯒꯤꯅꯣꯕꯨ ꯇꯧꯕꯤꯗꯨꯕ ꯃꯣꯏꯅ
ꯃꯥꯥꯏ ꯋꯥꯈꯜꯂꯣꯟꯗ ꯉꯣꯟꯅꯦ ꯑꯉꯥꯡꯁꯨ ꯅꯠꯇꯦ ꯍꯥꯏꯕ ꯃꯥꯗꯣꯀꯣ ꯑꯍꯟꯅꯤꯗꯅ
ꯑꯗꯨꯅꯦ ꯀꯩꯅꯣ
ꯋꯥꯈꯜꯂꯣꯟ ꯀꯩꯅꯣ ꯃꯇꯝꯗ ꯑꯩꯈꯣꯏꯒꯤ ꯑ
ꯑꯗꯨꯅꯗꯤ ꯃꯤ ꯑꯃꯨꯔꯛ ꯀꯩꯅꯣ ꯇꯧꯕ ꯃꯁꯥꯗꯣ ꯍꯦꯛꯇ ꯁꯣꯟꯊꯅꯩ ꯍꯥꯏ ꯃꯥ ꯇ ꯌꯦꯡꯉꯛ ꯀꯌꯥꯔꯛꯅꯣ
ꯈꯟꯅꯅꯕꯒꯁꯦ ꯃꯌꯨꯝꯗ ꯆꯦꯡꯒꯦ ꯇꯧꯕꯒꯁꯦ
ꯎꯝ
ꯍꯟꯖꯤꯟ ꯍꯟꯖꯤꯟꯅ ꯆꯠꯂꯦ ꯍꯥꯏꯕꯅꯦꯕꯀꯣ ꯑꯗꯨꯝ ꯁꯥꯏꯗꯤ ꯃꯤꯁꯤꯅ ꯑꯗꯨꯝ ꯐꯥꯔ ꯐꯥꯔ ꯀꯥꯏꯗꯣꯏ
ꯎꯝ
ꯀꯩꯗꯧꯗ ꯅꯅ ꯃꯥꯁꯦ ꯂꯩꯕꯅꯦꯕ ꯃꯇꯝ ꯈꯔ ꯑꯗꯨ ꯆꯠꯈꯤꯕꯁꯨ ꯐꯩꯅ ꯈꯜꯂꯦ
ꯆꯛꯁꯤꯡꯕꯁꯨ ꯐꯩ ꯍꯥꯏꯗꯤ ꯅꯨꯄꯥꯗꯨꯁꯨ ꯐꯠꯇꯦ ꯍꯥꯏꯕ ꯌꯥꯝꯅ
ꯐꯠꯇꯦ ꯑꯗꯨ ꯑꯗꯨꯩꯀꯣ ꯀꯩꯅꯣ ꯇꯧꯋꯦ ꯍꯥꯏꯕ ꯃꯥꯁꯦ ꯍꯣ ꯍꯣ ꯃꯆꯥ ꯄꯣꯛꯀꯤ ꯌꯥꯗꯦ ꯑꯗꯨꯗꯤ ꯃꯆꯥ ꯄꯣꯛꯇ ꯌꯥꯗꯗꯤ ꯃꯥꯒꯗꯧꯕꯒꯤ ꯃꯇꯨ ꯊꯤꯔꯤ
ꯑꯗꯨꯅꯤ ꯑꯩꯅ ꯍꯥꯏꯅꯤꯡꯉꯁꯤ
ꯑꯗꯨꯅꯦ ꯁꯤꯦ ꯑꯗꯨꯗꯒꯤ ꯑꯥꯗ ꯁꯤꯗꯒ ꯆꯥꯛ ꯊꯣꯡꯕ ꯈꯣꯠꯄ ꯇꯧꯕꯗꯣ
ꯎꯝ
ꯍꯥꯏꯗꯤ ꯎꯝ ꯀꯩꯅꯣ ꯃꯣꯏꯁꯦ ꯃꯃꯥ ꯃꯆꯥ ꯃꯣꯏ ꯇꯣꯉꯥꯟ ꯆꯠꯅꯗ꯭ꯔꯣ
ꯎꯝ ꯆꯥꯕꯟ ꯆꯥꯕꯟ
ꯆꯥꯏꯗꯅ ꯑꯗꯨꯗ ꯃꯥꯅ ꯍꯥꯏꯅꯤꯀꯣ ꯃꯇꯨꯗꯣ ꯍꯥꯏꯗꯤ ꯄꯩꯁꯥ ꯄꯥꯏꯕ ꯗꯨꯀꯥꯟꯗꯨꯗ ꯃꯥꯅ